ꯍꯂꯣ
ꯇꯕ꯭ꯔ
ꯑꯥ ꯇꯔ
ꯉꯁꯥꯏ ꯍꯥꯏꯕꯗ
ꯑ ꯑꯗꯨꯅꯦ ꯑꯁ ꯀꯃꯥꯔ ꯑꯩꯅ ꯑꯩꯅ ꯈꯜꯂꯤꯅꯦꯀꯣ ꯃꯥꯁꯦ ꯑꯩꯅ ꯃꯉꯣꯟꯗ ꯀꯣꯜ ꯑꯣꯏꯅ ꯐꯖꯅ ꯇꯧꯔꯒ ꯋꯥꯔꯤꯁꯦ ꯁꯥꯟꯅꯔꯒ ꯑꯣꯏꯅ ꯍꯥꯏꯕꯅ ꯐꯗꯕ ꯃꯥꯟꯕ ꯃꯦꯁꯦꯁ ꯑꯣꯏꯅ ꯊꯥꯕꯕꯨꯗꯤ
ꯕꯤꯒ꯭ꯌꯥꯟ ꯇꯥ ꯍꯥꯏꯅꯒꯀꯣ
ꯑꯥ ꯑꯩꯈꯣꯏꯒꯤ ꯄ꯭ꯔꯣꯕ꯭ꯂꯦꯝꯗꯨꯁꯨ ꯂꯤꯔꯕ ꯎꯝ
ꯑꯗꯣ ꯇꯪꯈꯥꯏ ꯄꯤꯔꯒ ꯇꯪꯈꯥꯏꯗꯣ ꯁꯔꯗ ꯈꯔ ꯑꯃꯨꯛꯀ ꯍꯥꯡꯉꯒ ꯀꯣ ꯂꯧꯅꯤꯡꯉꯥꯏ ꯇꯧꯕꯤꯔꯣ ꯍꯥꯏꯅꯀꯣ ꯍꯥꯏꯕꯗꯤ ꯑꯩꯈꯣꯏꯕꯨꯁꯨ ꯄꯩꯁꯥ ꯄꯤꯔ ꯍꯥꯏꯌꯨꯕ
ꯎꯝ ꯑꯗꯨ ꯍꯥꯏꯗꯤ ꯑꯩꯈꯣꯏꯁꯨ ꯑꯩꯈꯣꯏꯅ ꯄꯤꯐꯝ ꯊꯣꯛꯄꯗꯤ ꯅꯠꯇ꯭ꯔꯦꯕ
ꯎꯝ ꯍꯣꯏ ꯁꯥꯔꯅ ꯂꯧꯔꯣ ꯁꯥꯔꯅ ꯍꯥꯏꯕꯤꯕꯒꯤ ꯂꯧꯕꯅꯦꯕ
ꯑꯥ ꯑꯗꯨꯣ ꯁꯤ ꯑꯗꯨꯒ ꯅꯨꯄꯥꯗꯨꯅꯁꯨ ꯑꯩꯈꯣꯏꯗ ꯊꯧꯗꯦꯗꯅ ꯑꯩꯈꯣꯏꯅ ꯄꯤꯐꯝ ꯊꯣꯛꯇꯕꯅꯤꯅ ꯑꯗꯨꯕꯨ ꯑꯩꯈꯣꯏꯅ ꯑꯀꯥꯏꯕꯒꯤ ꯁꯨꯝ ꯄꯤꯒꯦ ꯍꯥꯏꯕꯅꯦꯅ
ꯏꯕꯥꯅꯤ ꯀꯟꯇ꯭ꯔꯤꯕ꯭ꯌꯨꯠ ꯇꯧꯔꯒ ꯇꯪꯈꯥꯏꯗꯦ ꯑꯩꯈꯣꯏ ꯏꯕꯥꯅꯤꯅ ꯄꯤꯔ ꯄꯤꯔꯛꯀꯦ ꯍꯥꯏꯅꯀꯣ ꯒ꯭ꯌꯥꯟ ꯇꯥꯍꯜꯂꯒ
ꯑꯗꯨꯃꯥꯏꯅ ꯍꯥꯏꯕꯅ ꯐ
ꯑꯗꯗꯠꯇ ꯑꯦ ꯇ ꯃꯣꯏꯗ ꯅꯪ ꯆꯠꯄ꯭ꯔꯅꯦ ꯅꯍꯥꯟꯗꯋꯥꯏ ꯑꯩ ꯀꯣꯜ ꯇꯧꯔꯛꯑꯦ ꯍꯥꯏꯕꯗꯣ
ꯑꯧ ꯆꯠꯂꯨꯌꯦ ꯑꯗꯨ ꯃꯥꯗꯣ ꯃꯥꯒꯤ ꯍꯣꯁꯄꯤꯇꯥꯜ ꯑꯃ ꯂꯤꯡꯈꯠꯄꯒꯤ ꯇꯧꯕ ꯃꯥꯜꯂꯦ ꯑꯗꯣ ꯈꯪꯗꯦꯗ ꯊꯥꯁꯕꯩꯕꯨ ꯑꯩꯈꯣꯏꯁꯨ ꯊꯥꯖꯕ ꯌꯥꯕꯔꯥ ꯑꯥ ꯂꯩꯕꯀꯣ ꯍꯥꯏꯗꯤ ꯃꯥꯒꯤꯁꯨ ꯃꯃꯥꯡ ꯃꯃꯥꯡꯗ ꯑ ꯃꯤꯗꯣ ꯈꯔ ꯇꯣꯛꯈꯤꯗꯅ
ꯎꯝ
ꯃꯥꯒꯤꯅ ꯑꯃꯃꯨ ꯃꯥꯒꯤꯅ ꯑꯃꯃꯨ ꯄꯩꯁꯥꯒꯤ ꯃꯥꯟꯗꯕ ꯂꯣꯏꯅꯕ ꯈꯤꯇꯪ ꯋꯥꯔꯔꯕ ꯗꯣ ꯎꯧꯕ ꯃꯥꯜꯂꯦ ꯃꯣꯏꯁꯦ
ꯄꯦꯟ ꯇꯧꯕꯗꯣ ꯈꯔ ꯀꯩ ꯍꯥꯏꯗꯣꯏꯔꯑꯣ ꯑꯣ ꯍꯄꯦꯟꯅꯁ ꯂꯩꯇꯕꯗꯣ
ꯑꯥ ꯑꯗꯨꯒ ꯍꯣꯏ ꯋꯥ ꯉꯥꯡꯕ ꯗ ꯑꯣꯏꯔꯣꯜ ꯂꯣꯏꯅꯕꯗ ꯑꯃ ꯅꯨꯡꯉ ꯍꯥꯏꯔꯝꯗꯣ ꯃꯥꯟꯗꯦꯕ ꯍꯥꯏꯗꯤ ꯅꯨꯄꯤ ꯑꯃꯗꯨꯁꯨ ꯃꯥꯗꯣ ꯄꯥꯈꯠꯂꯒ ꯇꯣꯛꯈꯤꯗꯅ ꯀꯩꯒꯨꯝ ꯃꯣꯏꯅ ꯌꯥꯝ ꯐꯕ ꯑꯣꯏꯇꯥꯔꯒꯗꯤ ꯑꯗꯨ ꯄꯥꯈꯠꯂꯣꯏ
ꯎꯝ ꯃꯄꯥꯟꯗ ꯐꯕ ꯁꯥꯕ ꯃꯅꯨꯡꯗ ꯀꯔꯤꯅꯣ ꯂꯥꯛꯑꯣ ꯇꯧꯕ ꯃꯤ ꯃꯥꯟꯕ ꯑꯗꯨꯃꯥꯏꯅ ꯇꯧꯋꯦ ꯑꯩꯒꯤꯗꯤ
ꯑꯥ ꯑꯗꯨ ꯑꯣꯏꯔꯝꯗꯧꯕ ꯃꯥꯜꯂꯥꯛꯑꯕ ꯑꯩꯁꯨ
ꯀꯩ ꯀꯩ ꯍꯥꯏꯔꯛꯀꯦꯅꯦ ꯅꯪꯉꯣꯟꯗ
ꯀꯩꯗꯧꯕꯒꯤꯅꯣ ꯈꯣꯠꯂꯤꯅꯣ ꯂꯩꯒꯗꯦ ꯀꯔꯤ
ꯅꯪ ꯅꯪ ꯃꯣꯏꯣꯏ ꯑ ꯍꯥꯏꯕꯗꯤ ꯑꯩꯈꯣꯏ ꯑꯣꯐꯤꯁꯇ ꯂꯥꯛꯄ꯭ꯔꯥ ꯅꯠꯇ꯭ꯔꯒ ꯃꯣꯏ ꯀꯩ ꯍꯥꯏꯗꯣꯏꯔꯥ ꯃꯤꯌꯨꯝꯝꯗ ꯆꯠꯄ꯭ꯔꯥ
ꯑ ꯃꯈꯣꯏ ꯑꯣꯐꯤꯁꯀꯤꯗꯨꯗ ꯑꯩꯈꯣꯏ ꯑꯣꯐꯤꯁꯀꯤꯗꯨꯗ
ꯁꯥꯔ ꯂꯩꯌꯦꯔꯝꯗꯤꯀꯣ
ꯂꯩꯔꯝꯗꯦ ꯑꯩꯁꯨ ꯑꯩꯗꯣ ꯀꯨꯏꯅ ꯂꯩꯔꯝꯃꯦꯕ
ꯎꯝ ꯆꯪꯗ꯭ꯔꯣ ꯑꯣꯐꯤꯁꯇ
ꯆꯪꯗꯅ ꯊꯦꯡꯅꯔꯗꯤ ꯑꯩꯁꯦ ꯎꯅꯒꯦꯅ ꯈꯟꯕ
ꯑꯣ ꯁꯥꯔ ꯋꯥꯣ ꯑꯣ ꯑꯗꯨ ꯀꯩꯀꯩ ꯍꯥꯏꯔꯛꯀꯦ ꯃꯣꯏ ꯑꯩꯁꯨ ꯍꯥꯏꯗꯤ ꯍꯥꯏꯈꯤꯕꯅꯤꯕ ꯊꯕꯛ ꯇꯧꯕꯒꯤ ꯃꯇꯥꯡꯗ ꯀꯣ ꯍꯥꯏꯐꯦꯠꯇ ꯍꯥꯏꯔꯒ ꯑꯩ ꯑꯩꯁꯨ ꯁꯨ ꯍꯥꯏꯕꯤꯈ꯭ꯔꯕꯅꯦꯕ ꯗꯗꯥꯗ
ꯃꯣꯏꯅꯁꯨ ꯑꯁ ꯃꯥꯁꯦ ꯃꯥꯅ ꯁꯨꯃꯥꯏꯅ ꯇꯧꯕꯗꯣ ꯐꯠꯇꯦ ꯃꯥꯁꯦ ꯁꯨꯃꯥꯏꯅꯗꯤ ꯍꯥꯏꯗꯤ ꯈꯔ ꯀꯩ ꯍꯥꯏꯅꯤ ꯐꯖꯅ ꯃꯤ ꯇꯧꯗꯕ ꯋꯥ ꯉꯥꯡꯕꯗ ꯇꯥꯗꯕ ꯑꯗꯒꯤ ꯕꯤꯜꯗꯤꯡꯗꯣ ꯐꯖꯅ ꯃꯦꯟꯇꯦꯟ ꯇꯧꯗꯕ ꯃꯤꯅꯦꯗꯤ ꯍꯥꯏꯔꯛꯑꯦꯕ ꯆꯨꯝꯗ꯭ꯔꯥ ꯍꯥꯏꯗꯤ ꯍꯟꯗꯛꯇꯁꯨ ꯁꯥꯔꯅ ꯏꯁꯤꯡ ꯍꯥꯞꯄꯗꯣ
ꯎꯝ
ꯑꯗꯨ ꯏꯁꯤꯡ ꯍꯥꯞꯄꯤꯗꯣ ꯃꯈꯣꯏꯒꯤ ꯗꯦꯟꯇꯦꯜꯗꯣ ꯍꯣꯡꯗꯣꯛꯀꯦ ꯍꯥꯏꯕꯖꯥꯠꯅꯦꯕ ꯃꯥꯒꯤꯗꯨꯗ ꯂꯩꯔꯔꯣꯏꯒꯦ ꯄꯩꯁꯥ ꯄꯤꯌꯣ ꯍꯥꯏꯕꯖꯥꯠꯅꯦꯕ ꯑꯗꯨꯗꯒꯤ ꯄꯥꯈꯠꯇꯅ ꯍꯥꯄꯛꯄ ꯑꯣꯏꯔꯕ ꯃꯥꯜꯂꯦꯕ
ꯅꯦ ꯁꯥꯔꯅ ꯍꯥꯞꯄꯅꯤ ꯍꯥꯏꯕꯒꯤ
ꯎꯝ
ꯑꯗꯨꯒ ꯑꯩ ꯑꯃ ꯈꯟꯕꯗꯨꯗ ꯅꯍꯥꯟ ꯏꯕꯥꯅꯤ ꯁꯥꯔꯒꯤ ꯌꯨꯝꯗ ꯆꯪꯉꯒ ꯃꯆꯦꯅ ꯑꯩꯈꯣꯏꯅꯤꯕꯨ ꯀꯣꯏꯁꯟ ꯌꯥꯝ ꯍꯪꯪꯔꯛꯄꯗꯣ
ꯎꯝ
ꯑꯗꯨꯗ ꯃꯆꯦꯗ ꯀꯩ ꯍꯥꯏꯗ꯭ꯔꯥ ꯕꯦꯠ ꯏꯟꯇꯦꯟꯁꯟ ꯑꯣꯏꯔꯝꯒꯗꯕ ꯃꯥꯟꯕ ꯅꯠꯇꯕꯀꯣ ꯑꯗꯣ ꯁꯥꯔꯗ ꯈꯔ ꯗꯥꯎ ꯂꯩꯕꯒꯤ ꯏꯕꯥꯅꯤꯕꯨ ꯀꯩ ꯍꯥꯏꯗꯣꯏꯔꯥ
ꯑꯣ ꯏꯕꯥꯅꯤꯁꯨ ꯍꯣꯏ ꯍꯣꯏ ꯑꯗꯨ ꯃꯥꯟꯁꯤꯜꯂꯛꯑꯦ ꯑꯩꯁꯨ ꯑꯥ
ꯈꯜꯂꯒ ꯀꯣ ꯃ ꯃꯆꯦꯁꯨ ꯁꯥꯔꯒꯤ ꯄꯥꯔꯁꯅꯦꯂꯤꯇꯤꯗꯨ ꯈꯥꯡꯔꯝꯒꯅꯤꯕ
ꯈꯪꯂꯝꯒꯅꯤ
ꯃꯤ ꯑꯗꯨꯒꯤ ꯎꯝ ꯅꯨꯡꯉꯥꯏ ꯍꯥꯏꯕꯗꯤ ꯇꯣꯂꯞ ꯀꯌꯥ ꯍꯥ ꯄꯤꯕ꯭ꯔꯣ ꯍꯥꯏꯅ ꯑꯗꯨꯝ ꯀꯣꯏꯁꯟ ꯇꯧꯕꯗꯣ
ꯑꯥ ꯍꯣꯏ ꯑꯩꯈꯣꯏꯗ ꯁꯥꯔ ꯑ ꯐꯠ ꯇꯕ ꯇꯧꯕꯤꯔꯝꯒꯗ
ꯎꯝ ꯍꯣꯏ ꯑꯗꯨꯒꯤ ꯎꯝ ꯍꯣꯏ ꯃꯥꯜꯂꯑꯦ ꯑꯗꯨ ꯑꯗꯨꯒ ꯃꯣꯏ ꯂꯩꯀꯥꯏꯁꯤꯡꯅ ꯌꯦꯡꯉ ꯀꯅꯥ ꯈ ꯈꯣꯏꯗ ꯂꯩꯕ꯭ꯔ ꯈ ꯈꯪ ꯍꯪꯔꯛꯏꯅ
ꯎꯝ
ꯃꯣꯏ ꯂꯩꯀꯥꯏ ꯁꯤꯡꯅ
ꯎꯝ
ꯑꯗꯨꯁꯨ ꯁꯥꯔꯗ ꯑꯗꯨꯝ ꯊꯥꯖꯗꯕꯒꯤ ꯍꯥꯏꯕꯗꯤ ꯋꯥꯔꯤ ꯂꯩꯕ ꯑꯗꯨꯝ ꯃꯣꯏꯅꯁꯨ ꯍꯡꯔꯛ ꯕ꯭ꯔꯥ ꯍꯥꯏꯅ ꯈꯟ ꯑꯗꯨꯝ ꯈꯟꯕꯀꯣ ꯑꯩꯗꯣ
ꯎꯝ ꯑꯩꯁꯨ ꯍꯧꯖꯤꯛꯇꯗ ꯈꯜꯂꯦ ꯑꯍꯥꯟꯕꯅꯗꯤ ꯑꯩꯈꯣꯏꯅ ꯃꯍꯥꯛꯁꯦ ꯐꯠꯇ ꯑꯣꯏꯔꯝꯗꯧꯕꯗꯤ ꯃꯥꯟꯗꯦꯗꯅ
ꯈꯥꯡꯗꯕ ꯃꯥꯒꯤ ꯏꯆꯦꯅ ꯏꯕꯥꯅꯤꯕꯨ ꯀꯔꯤ ꯍꯥꯏꯁꯤꯔꯥ
ꯎꯝ
ꯈꯔ ꯀꯩ ꯍꯥꯏꯔꯛꯦ ꯀꯟꯁꯔꯟ ꯑꯣꯏꯕꯒꯤ ꯍꯪꯕ ꯋꯥ ꯑꯣꯏꯔꯝꯕ ꯌꯥꯏ ꯍꯥꯏꯅ ꯑꯩ ꯈꯥꯟꯕꯕ
ꯍꯣꯏ ꯗꯥꯏꯔꯦꯛ ꯑꯣꯏꯅ ꯑꯦ ꯐꯠꯇꯕ ꯃꯤ ꯐꯠꯇꯕꯅꯤ ꯃꯥꯗꯤ ꯄꯩꯁꯥ ꯍꯥꯠ
ꯎꯝ ꯎꯝ ꯑ ꯑꯗꯨꯅꯦ ꯑꯗꯨꯒꯤ ꯀꯣꯏꯁꯟ ꯑꯣꯏꯅꯪ ꯏꯕꯥꯅꯤꯅ ꯁꯦꯟꯁ ꯑꯃꯗ ꯂꯧꯔꯒ ꯍꯥꯏꯔꯒ ꯂꯩꯕꯗꯣ
ꯑ ꯍꯥꯏꯅ ꯍꯥꯏꯗꯤ ꯀꯅꯥꯅ ꯁꯨ ꯃꯥꯒꯤ ꯈꯒꯪꯗꯨꯗꯗꯤ ꯎꯁꯤꯠ ꯇꯕꯁꯨ ꯃꯥꯂ
ꯃꯥꯅꯦ ꯍꯣꯏ ꯑꯗꯨꯅꯦ ꯁꯥꯔꯒꯤ ꯃꯈꯥꯗ ꯇꯧꯕꯒꯤ ꯃꯥꯗ ꯀꯔꯤ ꯍꯥꯏꯗꯦꯔꯥ ꯁꯥꯔꯒꯤ ꯎꯝ
ꯎꯝ ꯍꯥꯏꯗꯤ ꯑꯩꯈꯣꯏꯗ ꯔꯦꯁꯄꯦꯛ ꯌꯥꯝꯅ ꯇꯧ ꯍꯥꯏꯕ ꯅꯠꯇ ꯇꯦ ꯑꯗꯨꯏꯁꯨ ꯃꯤ ꯑꯃꯅ ꯃꯤ ꯑꯃꯅ ꯗ ꯉꯥꯡꯕ ꯋꯥꯉꯥꯡ ꯁꯉꯥꯡ ꯂꯩꯗꯅ ꯋꯥ
ꯑꯝ
ꯕꯤꯗꯕꯗꯣ ꯎꯁꯤꯇꯕꯥꯔꯣꯝ ꯗ ꯑꯣꯏꯅ ꯂꯥꯛꯄ ꯑꯗꯨꯗ ꯁꯥꯎꯅꯤꯡꯈꯤꯕꯅꯦꯕ ꯑꯩꯈꯣꯏꯁꯨ
ꯑꯩꯗ ꯑꯗꯨ ꯃꯥꯥꯏ ꯈꯟꯕ ꯑꯩꯒꯤ ꯑꯦꯖꯨꯃꯁꯟ ꯑꯗꯨꯝ ꯁꯠꯅꯩꯗ ꯑꯗꯨꯝ
ꯎꯝ
ꯑꯟꯑꯣꯗꯤꯕꯜ
ꯆꯥꯛꯑꯗ
ꯐꯖꯅ ꯇꯧꯕꯤꯒꯦ ꯍꯥꯏꯔꯒ ꯏꯕꯅꯤꯕꯨ ꯌꯦꯠ ꯄꯤꯔꯦ
ꯍꯥꯏꯁꯦ ꯌꯦꯡꯎꯅꯦ ꯃꯇꯝ ꯌꯥꯝꯌꯥꯝ ꯃꯥꯡꯍꯜꯂꯒ ꯑꯐꯕꯗꯤ ꯑꯣꯏꯔꯣꯏ
ꯑꯗꯨꯅꯦ ꯃꯥꯁꯦ ꯑꯐꯕꯗꯤ ꯑꯣꯏꯔꯣꯏ ꯃꯤꯒꯤꯈ꯭ꯔꯥꯖꯀꯣ ꯃꯤꯅ ꯅꯨꯡꯉꯥꯏꯇꯕ ꯂꯩꯔꯝꯒꯗꯤ ꯋꯥ
ꯃꯥꯅ ꯄꯩꯁꯥ ꯄꯥꯏꯕꯁꯦ ꯃꯤ ꯊꯣꯛ ꯊꯥꯛ ꯇꯧꯔꯒ ꯄꯥꯏꯕꯅꯦ ꯍꯥꯏꯌꯦꯕ ꯗꯦꯟꯇꯦꯜꯅ ꯃꯥꯒꯤ ꯕꯤꯜꯗꯤꯡꯁꯦ ꯑꯃ ꯃꯥ ꯃꯤ ꯃꯥꯅ ꯍꯧꯖꯤꯛ ꯑꯣꯏ ꯁꯥꯔꯤꯕ ꯌꯨꯝꯁꯦ ꯑꯆꯧꯕ ꯕꯤꯜꯗꯤꯡꯁꯦ ꯁꯤꯒꯤ ꯍꯥꯟꯅ ꯁꯥꯈꯤꯕ ꯃꯤꯁꯇ꯭ꯔꯤꯗꯣ
ꯎꯝ
ꯑꯗꯨꯗꯨꯅꯁꯨ ꯀꯩꯅꯣ ꯇꯧꯗꯦ ꯍꯥꯏꯌꯦꯕ ꯄꯩꯁꯥ ꯄꯤꯕꯤ ꯗꯦ ꯍꯥꯏꯌꯦꯕ
ꯎ ꯎꯝ ꯑꯗꯨꯣ ꯆꯦꯆꯦꯡꯅꯗꯤ ꯍꯥꯏ ꯍꯥꯏ ꯎꯝ ꯍꯥꯏꯔꯛꯄꯗꯣ
ꯑꯇꯣꯞꯄ ꯑꯇꯣꯞꯄ ꯕꯤꯜꯗꯤꯡ ꯑꯃꯁꯨ ꯂꯩꯔꯤ ꯍꯥꯏꯕ ꯔꯦꯟ ꯁꯥꯟꯕ
ꯑ ꯃꯥꯒꯤꯦ
ꯁꯣꯔꯣꯛ ꯑꯩꯈꯣꯏꯒꯤ ꯁꯣꯔꯣꯛꯀꯤꯗꯨꯗ ꯈꯔ ꯈꯔ ꯆꯠꯂꯒ ꯆꯈꯠꯂꯒ ꯌꯧꯗ꯭ꯔꯤꯉꯩꯗ ꯑꯩꯈꯣꯏꯅ ꯂꯥꯛꯄꯒꯤ ꯂꯝꯕꯦꯟ ꯍꯗꯨ ꯑꯗꯨꯗ ꯑꯩꯈꯣꯏꯅ ꯂꯩꯔꯤꯕ ꯃꯐꯝꯗꯣ ꯌꯧꯗ꯭ꯔꯤꯉꯩꯗ ꯃꯥꯒꯤ ꯔꯦꯟ ꯑꯃꯁ ꯁꯨ ꯂꯩ ꯍꯥꯏꯌꯦꯕ ꯑꯗꯨꯒꯤ ꯔꯦꯟ ꯇꯨꯁꯨ ꯑ ꯃꯤꯅ ꯌꯥꯝꯅ ꯁꯥꯎꯅꯔꯦ ꯍꯥꯏꯌꯦꯕ
ꯑꯣ ꯀꯩꯗꯧꯕꯒꯦ
ꯐꯖꯅꯁꯨ ꯃꯦꯟꯇꯦꯟ ꯇꯧꯕꯤ ꯑꯗꯩ ꯋꯥ ꯉꯥꯡꯕꯁꯨ ꯇꯥꯗꯕꯣ ꯇꯕ ꯇꯧꯕꯒꯤ ꯑꯗꯨꯏꯗꯨꯒ ꯃꯥ ꯒꯤ ꯀꯩꯅꯣ ꯑꯃꯁꯨꯡ ꯁꯨ ꯂꯩ ꯍꯥꯏꯌꯦ ꯔꯤꯠ ꯔꯤꯠꯀꯤ ꯇꯥꯏꯞꯇ ꯇꯧꯕ ꯍꯥꯏꯇꯥꯔꯦ ꯋꯥ ꯑꯗꯨꯒꯨꯝꯕ ꯑꯃꯁꯨ ꯂꯩ ꯍꯥꯏꯌꯦ ꯑꯗꯣ ꯈꯨꯗꯤꯡꯃꯛꯁꯦ ꯃꯥꯅ ꯊꯣꯛ ꯊꯥꯛ ꯇꯣꯛ ꯊ ꯊꯣꯛ ꯊꯥꯛ ꯇꯧꯔꯒ ꯇꯥꯟꯕ ꯄꯩꯁꯥ ꯑꯣꯏꯕ꯭ꯔꯥ ꯃꯥꯜꯂꯦꯕ꯭ꯔ
ꯝ ꯀꯣꯟꯅ ꯏꯕꯥꯅꯤꯗꯤ ꯈꯪꯔꯛꯄ ꯍꯥꯏꯔ ꯍꯥꯟꯅ ꯍꯥꯏꯔꯝꯃ꯭ꯔꯗꯤ ꯈꯔ ꯐꯅꯤꯡꯉꯥꯏ
ꯑꯗꯨꯕꯨ ꯃꯥꯁꯦ ꯊꯕꯛ ꯇꯧꯕ ꯃꯤꯅꯦ ꯍꯥꯏꯕꯗꯨꯃꯗꯤ ꯆꯨꯝꯃꯦꯕ
ꯎꯝ
ꯃꯥꯁꯦ ꯑꯗꯨꯒ ꯃꯈꯨꯠ ꯃꯁꯥ ꯌꯥꯝꯅ ꯍꯩꯕ ꯍꯥꯏꯗꯤ ꯃꯥꯅ ꯁꯦꯝꯖ ꯁꯥꯖꯔꯤꯕ ꯃꯌꯥꯝ ꯑꯗꯨꯗ ꯃꯥ ꯂꯣꯏ ꯁꯥꯖꯩꯅꯦ ꯃꯥ ꯑꯗꯨꯒꯨꯝꯕꯗꯤ ꯌꯥꯝ ꯍꯩꯕꯀꯣ
ꯎꯝ ꯄꯨꯔꯥ ꯀꯥꯅꯤꯡ ꯐꯣꯛꯁ ꯑꯣꯏꯔꯦꯅꯦ
ꯑ ꯄꯨꯔꯥ ꯑꯣꯏꯕ ꯃꯤ ꯑꯣꯏꯗꯣꯏꯅꯦꯕ
ꯑꯗꯨꯒ ꯎꯣꯏꯠ ꯀꯩꯔꯥ ꯎꯋꯠ ꯊꯛꯕꯅꯦ ꯀꯩꯅꯣ ꯑꯗꯨꯗ ꯅꯪ ꯏ ꯐꯣꯔꯃꯦꯁꯦ ꯐꯖꯅ ꯂꯥꯎꯏꯍꯦ
ꯅꯦ ꯑꯗꯨꯗ ꯍꯥꯏꯔꯛꯄ
ꯑꯣ
ꯑꯁ ꯇꯝꯗ
ꯄ꯭ꯔꯥꯟ ꯅꯣꯃꯦꯅꯠꯇꯦ ꯍꯦ ꯅꯣꯔꯃꯦꯜ ꯍꯥꯏꯕꯗꯤ ꯃꯤꯒꯤ ꯀꯩ ꯍꯥꯏꯗꯣꯏꯔꯥ ꯀꯃꯟ ꯁꯦꯟꯁ ꯌꯥꯎꯗꯕ ꯃꯥꯜꯂꯦ
ꯑꯗꯣ ꯃꯥꯗꯣ ꯃꯥꯅ ꯃꯥꯅ ꯂꯩꯔꯤꯕ ꯄꯩꯁꯥ ꯑꯣꯔ ꯃꯥꯅ ꯇꯧꯔꯤꯕ ꯐꯤꯕꯝꯗꯨꯒ ꯃꯥꯒꯤ ꯅꯨꯄꯤꯗꯨꯅ ꯂꯩꯔꯤꯕ ꯐꯤꯕꯝꯗꯨꯒ ꯌꯥꯝꯅ ꯈꯦꯠꯅꯗ꯭ꯔꯥ
ꯑꯖꯅꯤ ꯍ
ꯅꯨꯄꯤꯗꯨꯣ ꯌꯦꯡꯉꯨꯅꯦ ꯃꯥꯅ ꯂꯩꯔꯤꯕ ꯏꯁꯇꯦꯇꯁꯇꯨꯒ ꯃꯥꯅꯤ ꯅꯨꯄꯤꯗꯨꯅ ꯊꯣꯛꯂꯛꯏꯕ ꯐꯤꯕꯝꯗꯨꯒ ꯈꯦꯠꯅꯗ꯭ꯔꯥ ꯌꯦꯡꯕꯗ
ꯇ ꯀ ꯑꯗꯨꯃꯥꯏꯅ ꯇꯧꯋ ꯅ ꯃꯥꯒꯤ ꯄꯤꯔꯦ
ꯑꯥ
ꯐꯔ ꯍꯥꯏ ꯐꯥꯏ ꯀꯩ ꯍꯥꯏꯗꯔꯥ ꯑꯥ ꯎꯝ ꯏꯅꯥꯈꯣꯏꯅꯗꯤ ꯃꯥꯒꯤ ꯀꯩ ꯍꯥꯏꯗꯣꯏꯔ ꯗ꯭ꯔꯦꯁꯤꯡ ꯀꯣꯏ ꯀ ꯑꯗꯨꯗ ꯎꯝ ꯍꯣꯏ ꯍꯥꯟꯅ ꯎꯝ
ꯎꯝ ꯌꯥꯝ ꯀꯦꯌꯨ ꯍꯥꯏꯕ ꯅꯠꯇꯦ ꯅꯠꯇꯕ ꯅꯥꯅ ꯍꯥꯏ ꯂꯩꯕꯗꯣ ꯂꯩꯇꯦꯕ ꯑꯗꯨꯗꯨꯅ ꯑꯩꯁꯦ ꯍꯧꯖꯤꯛꯇꯗ ꯗꯥꯎꯠ ꯂꯩꯔꯛꯄꯗꯣ ꯑꯩꯁꯨ ꯁꯥꯔ ꯃꯈꯣꯏꯒꯤ ꯌꯨꯝꯗ ꯄꯩꯁꯥ ꯊꯧꯕ ꯂꯥꯛꯄꯗꯣ ꯃꯥꯒꯤ ꯅꯨꯄꯤꯅ ꯑꯗꯨꯝꯔ ꯎꯅꯩ ꯍꯥꯏꯕ ꯃꯥꯗꯤ ꯌꯨꯝꯗ ꯁꯨꯡꯂꯩ ꯂꯩ ꯇꯤ ꯍꯥꯏꯌꯦꯕ
ꯀꯗꯥꯏ ꯀꯗꯥꯏ ꯆꯠꯂꯒ ꯂꯩꯕꯔꯕꯣ ꯑꯗꯨꯗꯤ
ꯑꯗꯨꯝ ꯆꯠꯊꯣꯛꯑꯒ ꯂꯩ ꯍꯥꯏꯌꯦꯕ
ꯃꯥꯁꯦ ꯌꯨꯝꯗ ꯎꯝ ꯍꯥꯏꯕꯗꯤ ꯂꯩꯥꯏꯅꯤꯡꯉꯥꯏ ꯀꯔꯝꯕ ꯀꯤꯕꯒꯤ ꯃꯥꯜꯂꯦꯗꯨꯗꯤ ꯄꯩꯁꯥ ꯑꯗꯨꯝ ꯃꯤꯁꯤꯡꯅꯅ ꯂꯅꯥꯅꯤ ꯏꯕꯒꯦ
ꯎꯝ ꯑꯩꯈꯣꯏ ꯃꯃꯥꯡꯗ ꯐꯝꯕ ꯀꯩꯅꯣꯗꯣ ꯀꯀꯥ ꯍꯣꯏꯗꯣ ꯃꯈꯣꯏꯒꯤ ꯑꯗꯨꯁꯨ ꯃꯤ ꯂꯥꯛꯑꯒ ꯁꯣꯜꯂꯣꯜꯂꯣ ꯇꯧꯔꯝꯃꯦ ꯍꯥꯏꯌꯦꯕ ꯁꯥꯔꯅ ꯄꯩꯁꯥ ꯂꯧꯁꯤꯟꯈꯤꯕ ꯑꯩꯈꯣꯏꯒꯤ
ꯑ
ꯍꯥꯏꯗꯤ ꯕꯤꯜꯗꯤꯡꯗ ꯔꯦꯁꯇꯨꯔꯦꯟ ꯇꯧꯅꯤ ꯍꯥꯏꯗ꯭ꯔꯥ ꯑꯣ ꯁꯥꯔꯒꯤꯅ ꯂꯝꯖ꯭ꯔꯕ
ꯑꯍꯣꯏ ꯅꯠꯇꯦ ꯍꯥꯏ ꯍꯣꯏ ꯃꯄꯣꯛ ꯑꯇꯒꯤꯅꯤ ꯍꯥꯏ ꯄꯩꯁꯥ ꯐꯥꯟꯅ ꯂꯧꯔꯝꯂꯒ ꯀꯣ
ꯑꯥ ꯃꯥꯅ ꯂꯣꯏꯁꯤꯟꯕꯤꯗꯕ ꯍꯣꯏ ꯑꯗꯨꯗꯣ ꯑꯗꯨꯒ ꯗꯦꯟꯇꯦꯜ ꯇꯧꯔꯤꯕ ꯃꯐꯝꯗꯨꯁꯨ ꯃꯤꯉꯣꯟꯗꯒꯤ ꯄꯩꯁꯥ ꯑꯇꯣꯞꯄ ꯃꯤꯗꯒꯤ ꯄꯩꯁꯥꯃꯨꯛꯁꯨ ꯂꯧꯁꯜꯂꯦ ꯍꯥꯏꯌꯦꯕ ꯎꯝ ꯑꯗꯨꯒ ꯑꯗꯨꯗꯒꯤꯅꯦꯕ ꯁꯣ ꯂꯣꯟ ꯂꯣ ꯇꯧꯔꯒ ꯗꯦꯟꯇꯦꯜꯒ ꯃꯨꯛ ꯅꯩ ꯍꯥꯏꯌꯦꯕ
ꯑ
ꯗꯦꯜꯒꯤ ꯗꯦꯟꯇꯦꯜꯅ ꯁꯥꯎꯗꯅ ꯍꯣꯡꯗꯣꯛꯑꯒꯦ ꯄꯩꯁꯥ ꯍꯟꯗꯣꯛꯑꯣ ꯍꯥꯏꯕꯗ ꯃꯥꯅ ꯍꯟꯗꯣꯛꯎ ꯌꯥꯗꯕ
ꯑꯣꯒꯁ ꯐꯥꯎꯗꯤ ꯂꯩꯒꯅꯤ ꯍꯥꯏꯌꯦ ꯃꯣꯏꯁꯦ
ꯎꯝ ꯑꯗꯨ ꯍꯟꯗꯣꯛꯎ ꯌꯥꯗꯕꯅꯤꯅ ꯄꯩꯁꯥꯗꯣ ꯂꯣꯏꯗ꯭ꯔꯤ ꯐꯥꯎꯕ ꯐꯝꯒꯦꯗꯧꯕ ꯍ
ꯐꯔꯦꯅꯦ ꯑꯗꯨꯗꯤ ꯋꯥꯔꯤꯁꯨ ꯅꯨꯡꯉꯥꯏꯔꯦ
ꯋꯥꯔꯤꯁꯨ ꯅꯨꯡꯉꯥꯏꯔꯦ ꯀꯣ ꯀꯉꯥꯎꯔꯦ
ꯑꯃꯨꯛꯀ ꯐꯥꯎꯅꯁꯦ ꯎꯝ ꯆꯥꯔꯣ ꯆꯥꯔꯣ ꯐꯖꯅ ꯆꯥꯔꯒ ꯐꯖꯅ ꯇꯨꯝꯒ ꯂꯌꯑꯣ
ꯎꯝ ꯑꯃꯣ ꯑꯃꯣ ꯎꯅꯁꯦ ꯑꯩꯈꯣꯏꯔꯣꯝ ꯗ ꯂꯥꯗꯤ ꯁꯨꯝ ꯀꯁꯂꯣꯑꯣ ꯎ
ꯊꯃꯒꯀꯣ
ꯑꯥ ꯍꯣꯏ ꯍꯣꯏ ꯇꯃꯅ